ꯍꯜꯂꯣ
ꯎꯝ
ꯇꯥꯏ ꯇꯥꯏ
ꯑꯣ ꯇꯥꯔꯦ
ꯑꯣ
ꯑꯇ
ꯆꯥꯛ ꯆꯥꯕꯤꯔꯕꯀꯣ ꯌꯥꯝ
ꯍꯣꯏ ꯆꯥꯔꯦ
ꯀꯩ ꯏꯟꯁꯥꯡ ꯆꯥꯔꯒꯦ
ꯉꯁꯤꯁꯦ ꯍꯋꯥꯏ ꯑꯣꯏꯅ ꯍꯋꯥꯏ ꯑꯣꯏꯅ ꯆꯥꯔꯦ ꯎꯝ ꯏꯇꯥꯎ ꯈꯣꯏꯗꯤ
ꯑꯩꯈꯣꯏ ꯁꯤ ꯆꯒꯦꯝ ꯆꯥꯏꯅ ꯉꯁꯤꯗꯤ
ꯑꯣ ꯑꯣ
ꯑꯣ ꯌꯥ ꯏꯌꯥꯝꯕꯒꯤ ꯅꯨꯃꯤꯠꯇꯤ ꯅꯨꯡꯉꯥꯏꯕ꯭ꯔꯣ
ꯅꯨꯡꯉꯥꯏ ꯍꯥꯏꯇꯥꯔꯦ ꯉꯁꯤꯗꯤ ꯑꯩ ꯍꯣꯢ
ꯍꯣꯏ ꯋꯦꯗꯔꯁꯨ ꯑꯦ ꯅꯨꯡꯉꯥꯏꯌꯦ ꯍꯣꯏ
ꯎꯝ
ꯑꯗꯣ ꯀꯩ ꯀꯩ ꯍꯣꯠꯅꯔꯤꯀꯦ
ꯊꯣꯏꯅ ꯍꯣꯠꯅꯕ ꯍꯥꯏꯕ ꯂꯩꯇꯦꯗ ꯍꯧꯖꯤꯛꯀꯥꯟꯗꯤ ꯇꯝꯕ ꯂꯣꯏꯔꯦ ꯑꯗꯨꯝ ꯌꯨꯝꯗ ꯂꯩꯑꯦ
ꯑꯣ ꯀꯩ ꯀꯩ ꯍꯛꯆꯥꯡ ꯁꯔꯦꯡꯒꯤꯗꯤ ꯀꯩꯁꯨ ꯇꯧꯗ꯭ꯔꯣ
ꯀꯔꯦꯕ
ꯍꯛꯆꯥꯡ ꯁꯥꯖꯦꯜꯒꯤ ꯀꯩꯁꯨ ꯇꯧꯗ꯭ꯔꯣ ꯀꯣ
ꯍꯛꯆꯥꯡ ꯐꯖꯦꯟ ꯊꯤꯗꯣꯛꯄ ꯇꯧꯗꯦꯗ
ꯑꯗꯨꯊꯣꯛ ꯀꯦꯟꯁꯦꯜ ꯇꯧꯗ꯭ꯔꯣ
ꯑꯥ
ꯌꯦꯟꯊꯣꯛꯀꯦ ꯇꯧꯕꯔꯣ
ꯍꯣꯏ ꯑꯗꯨꯕꯨꯗꯤ ꯈꯔ ꯈꯔꯗꯤ ꯇꯧꯋꯦ ꯇꯥꯗꯩ ꯀꯔꯤ ꯀꯔꯤ ꯍꯣꯠꯅꯔꯤꯒꯦ
ꯑꯩꯁꯨ ꯅꯣꯡ ꯇꯥꯕꯗ ꯂꯣꯢꯂꯦ
ꯑꯣ
ꯑꯣ ꯇꯝꯊꯥꯕ ꯂꯣꯏꯔꯦ ꯑꯗꯨ ꯍꯟꯗꯤ ꯇꯔꯥꯃꯨꯛ ꯍꯦꯟꯅ ꯆꯝꯒꯦ ꯇꯧꯔꯤ ꯆꯈꯣꯏꯗꯤ ꯏꯤꯟ ꯏꯅꯥꯎ ꯀꯌꯥ ꯂꯩꯕꯀꯣ
ꯑꯩꯈꯣꯏ ꯏꯆꯤꯟ ꯏꯅꯥꯎꯁꯦ ꯃꯉꯥ ꯂꯩ
ꯅꯪꯅ ꯑꯍꯥꯟꯕ ꯑꯣꯏꯖꯕ
ꯑꯩꯅ ꯃꯌꯥꯏꯅꯦ
ꯂꯪꯕꯤ ꯑꯍꯟꯁꯨ ꯂꯩ
ꯑꯥ
ꯅꯪ ꯑꯍꯟꯁꯨ ꯂꯩꯔꯤꯕ꯭ꯔꯥ ꯍꯥꯏꯕ
ꯑꯩ ꯃꯌꯥꯏꯅꯦꯕ
ꯎ
ꯑꯩ ꯃꯌꯥꯏꯅꯦ ꯑꯩꯈꯣꯏ ꯃꯉꯥ ꯑꯣꯏꯕꯗꯣ
ꯑꯥ
ꯑꯩꯅ ꯃꯌꯥꯏꯅꯦꯕ ꯌꯥꯌꯥꯏꯃ ꯍꯥꯏꯇꯥꯔꯦ
ꯑ ꯑꯩꯁꯨ ꯑꯩꯈꯣꯏ ꯏꯆꯤꯟ ꯏꯅꯥꯎ ꯑꯅꯤꯅꯦ
ꯑꯣ ꯑꯅꯤ
ꯍꯣꯏ ꯑꯩꯅ ꯑꯍꯟ ꯑꯣꯏꯕ
ꯑꯣ ꯂꯨꯄꯥ ꯅꯠꯇ꯭ꯔ ꯑꯣꯏꯕ꯭ꯔꯣ
ꯍꯣꯏ ꯅꯨꯄꯥ ꯈꯛꯇꯪ ꯑꯣꯏꯌꯦ
ꯑꯥ
ꯅꯣꯏꯗꯤ ꯅꯨꯄꯤꯁꯨ ꯌꯥꯎꯕ ꯅꯨꯄꯥꯒ ꯑꯩꯈꯣꯏ ꯅꯨꯄꯤ ꯑꯅꯤ ꯅꯨꯄꯥ ꯑꯍꯨꯝ
ꯑꯥ ꯃꯥꯅꯦ
ꯑꯣ
ꯁꯥꯏꯅꯩ ꯅꯨꯄꯤ ꯂꯩꯕ ꯍꯥꯏꯕꯁꯤ ꯐꯣꯟ ꯐꯦꯡꯗꯣꯛ ꯐꯦꯡꯖꯤꯟꯈꯤ
ꯑꯥ
ꯐꯤ ꯁꯨꯅꯉꯥꯏꯒꯨꯝꯕ ꯑꯗꯨꯒꯨꯝꯕ ꯇꯥꯕ꯭ꯔꯣ
ꯇꯥꯏ ꯇꯥꯏ
ꯑꯣ
ꯍꯧꯖꯤꯛ ꯍꯥꯏꯕꯗꯨꯣ ꯑꯃꯨꯛ ꯍꯥꯏꯌꯨꯗ
ꯐꯤ ꯁꯨꯕꯒꯨꯝꯕ ꯀꯣꯟꯊꯦꯡꯅꯏꯒꯤꯒꯨꯝꯕ ꯅꯨꯄꯤ ꯂꯩꯕꯁꯦ ꯀꯥꯟꯅꯑꯦ ꯍꯥꯏꯕꯅꯤꯗ
ꯃꯥꯅꯦ ꯃꯥꯅꯦ
ꯅꯦꯠꯋꯛꯁꯦ ꯈꯔ ꯁꯦꯡꯅꯕ ꯁꯨꯃꯥꯏ
ꯎꯝ
ꯑꯗꯣ ꯏꯌꯥꯝꯕ ꯑꯩꯈꯣꯏꯗꯤ ꯆꯤꯡꯗ ꯂꯩꯕ꯭ꯔꯣ ꯇꯝꯄꯥꯛꯇ ꯂꯩꯕ꯭ꯔꯣ
ꯑꯩ ꯆꯤꯡꯗ ꯂꯩ ꯍꯟꯗꯛꯇꯤ
ꯑꯆꯥ
ꯇꯝꯄꯥꯛꯗ ꯀꯨꯝꯁꯦ ꯍꯥꯏꯒ ꯅꯣꯡ ꯀꯔꯤ ꯏꯔꯥꯡꯅ ꯂꯝꯕꯤꯗ ꯆꯠꯊꯣꯛ ꯆꯠꯁꯤꯗ ꯅꯨꯡꯉꯥꯏꯇꯕꯀꯣ
ꯑꯣ ꯍꯣꯢ ꯍꯣꯢ
ꯌꯥꯝ ꯔꯤꯛꯁ ꯋꯥꯡꯉꯦꯕ
ꯍꯣꯏ
ꯑꯗꯨ ꯁꯦꯀ꯭ꯌꯨꯔꯤꯇꯤ ꯌꯥꯎꯔꯁꯨꯀꯣ ꯁꯦꯀ꯭ꯌꯨꯔꯤꯇꯤ ꯌꯥꯎꯔꯁꯨ ꯈꯔ ꯔꯤꯛꯁꯇ ꯂꯩꯕꯅꯤ ꯆꯠꯇꯣꯄꯁꯤꯃꯛ ꯈꯔ ꯈꯔ ꯇꯟꯕ ꯍꯥꯏꯇꯥꯔꯦ
ꯑꯣ ꯑꯣ ꯑꯣ ꯏꯃ ꯉꯁꯤꯗꯤ ꯌꯥꯝ ꯋꯥꯔꯦ ꯍꯦꯟꯅ ꯅꯨꯡꯉꯥꯏꯕꯅꯤ
ꯎ ꯕꯣꯜ ꯌꯦꯡꯉꯣꯏꯗ꯭ꯔꯣ
ꯕꯣꯜꯁꯤꯦ ꯌꯦꯡꯁꯦ ꯇꯧꯕꯅꯦ ꯑꯗꯨ ꯇꯨꯝꯅꯤꯡꯂꯦ
ꯑꯣ
ꯌꯥꯔꯗꯤ ꯌꯦꯡꯒꯅꯤ ꯅꯪ ꯗꯤ ꯌꯦꯡꯒꯦꯔꯣ ꯑꯌꯥꯝꯕ
ꯑꯩꯁꯤ ꯌꯦ ꯌꯦꯡꯅꯔꯣꯏꯒꯦ ꯉꯁꯤ
ꯎꯝ
ꯍꯧꯖꯤꯛ ꯉꯥꯢꯍꯥꯛ ꯂꯩꯔꯗꯤ ꯇꯨꯝꯈꯔꯅꯤ
ꯑꯆꯥ
ꯑꯌꯨꯛ ꯉꯟꯇꯥꯗ ꯈꯔ ꯉꯟꯅ ꯍꯧꯅꯤꯡꯉꯥꯏ ꯂꯩꯕ ꯈꯔ ꯉꯟꯅ ꯍꯧꯒꯠꯅꯤꯡꯉꯥꯏ ꯂꯩꯕꯀꯣ ꯑꯗꯨꯒ ꯈꯔ ꯉꯟꯅ ꯇꯨꯝꯃꯅꯤ ꯉꯁꯤ
ꯉꯟꯅ ꯇꯨꯝꯒꯦ ꯍꯥꯏꯁꯨ ꯑꯗꯨꯝ ꯇꯥꯏꯃꯤꯡꯗꯣ ꯑꯗꯨꯝ ꯍꯦꯛ ꯍꯦꯛꯇ ꯇꯥꯈꯤꯅꯦ
ꯉꯥꯟꯅ ꯇꯨꯝꯕ ꯐꯪꯗꯦꯍꯥ
ꯎꯝ
ꯌꯥ ꯌꯥꯕ ꯍꯪꯦ ꯍꯥꯏꯅ ꯈꯜꯂꯔꯤ ꯁꯨꯝ
ꯈꯔ ꯀꯟꯅ ꯉꯥꯡꯕ ꯌꯥꯒꯗ꯭ꯔꯣ
ꯑꯣ ꯍꯣꯏ
ꯇꯥ ꯇꯥ ꯍꯣꯏ ꯍꯣꯏ
ꯌꯥꯔꯕꯣ
ꯈꯔ ꯈꯔ ꯅꯪꯒꯤ ꯈꯣꯟꯗꯣ ꯈꯔ ꯂꯥꯞ ꯂꯥꯞ ꯈꯔ ꯂꯥꯞꯅ ꯇꯥꯕꯒꯨꯝ ꯇꯧꯕꯀꯣ
ꯑꯣ ꯈꯔ ꯅꯛꯅ ꯉꯥꯡꯉꯣ ꯍꯥꯏꯕ꯭ꯔꯣ
ꯍꯣꯢ
ꯑꯣ
ꯇꯥꯗꯣ ꯁꯦꯡꯕ ꯋꯥꯠꯄꯀꯣ ꯑꯗꯨꯒꯤꯅꯤ
ꯑꯗꯨ ꯍꯧꯖꯤꯛꯀꯤ ꯇꯥꯔꯕꯣ
ꯍꯧꯖꯤꯛꯗꯤ ꯁꯦꯡꯉꯦ
ꯑꯗꯨ ꯍꯣꯔꯦꯟ ꯍꯣꯔꯦꯟ ꯕꯣꯔꯁꯦ ꯄꯨꯡ ꯀꯌꯥꯗ ꯂꯩꯕ꯭ꯔꯥ ꯀꯣ
ꯃꯣꯏꯍ ꯉꯁꯥꯏꯗ ꯇꯨꯌꯦꯜꯐ ꯊꯥꯔꯇꯤꯗ ꯍꯥꯏ ꯃꯥꯜꯂꯤꯅꯦ
ꯑꯆꯥ
ꯇꯨꯋꯤꯞ ꯊꯥꯔꯇꯤꯗ ꯂꯩ ꯍꯥꯏꯌꯦ
ꯑꯣ
ꯑꯩ ꯃꯤꯌꯥꯝ ꯍꯧꯖꯤꯛ ꯃꯤ ꯃꯌꯥꯝꯁꯤ ꯉꯥꯏꯅꯔꯤꯕ ꯉꯥꯏꯅꯔꯤꯕ ꯖꯥꯠꯅꯤꯗ
ꯍꯣꯏ ꯅꯨꯡꯉꯥꯏꯒꯅꯤꯗ ꯃꯤ ꯐꯨꯠꯕꯣꯂꯥꯔ ꯐꯥꯎꯕꯅ ꯇꯧꯋꯤ ꯑꯗꯨꯕꯨ
ꯃꯥꯅꯦ ꯃꯥꯅꯦ
ꯃꯤꯅꯁꯨ ꯌꯥꯝ ꯄꯥꯝꯅꯕꯅꯤꯅꯀꯣ
ꯃꯥꯅꯤ ꯍꯧꯖꯤꯛ ꯂꯩꯁꯥꯕꯤꯁꯤꯅ ꯑꯃꯨꯛ ꯉꯥꯎꯔꯤꯅꯦ
ꯑꯇꯣꯞꯄ ꯅꯠꯇꯦꯕ ꯂꯩꯁꯥꯕꯤꯁꯤꯡꯅꯦꯕ
ꯎꯝ ꯚꯥꯞꯇ ꯉꯥꯎꯖꯔꯦꯕ ꯃꯣꯏꯁꯦ
ꯁꯨꯃ ꯋꯥꯔꯦꯜꯜꯠ ꯀꯞ ꯂꯔꯗꯤ
ꯃꯈꯣꯟ ꯊꯣꯛꯑꯔꯣꯏ ꯑꯃꯨꯒ
ꯎꯝ ꯐꯥꯏꯅꯦꯜꯗꯣ ꯅꯨꯃꯤꯠ ꯀꯩꯗꯧꯉꯩꯔꯣ
ꯗꯦꯠ ꯇ꯭ꯋꯦꯟꯇꯤꯗ ꯍꯥꯏꯕ꯭ꯔꯥ
ꯗꯦꯠ ꯇ꯭ꯋꯦꯟꯇꯤ ꯑꯗꯨ ꯃꯦꯠꯁꯨ ꯌꯥꯝ ꯂꯩꯔꯝꯈꯤꯅꯤ ꯑꯗꯨꯗꯤ
ꯃꯦꯠꯆꯦ ꯈꯪꯗꯦꯅꯦ ꯑꯩꯁꯨ ꯌꯦꯡꯗꯕꯅꯤꯅ
ꯎꯝ
ꯎꯝ ꯈꯪꯅꯤꯡꯗꯦꯗ ꯑꯩꯁꯨ ꯇꯔꯥ ꯅꯤꯄꯥꯜ ꯅꯠꯇ꯭ꯔꯒ ꯇꯔꯥꯒꯨꯝꯕꯗꯤ ꯂꯩꯔꯝꯃꯅꯤ
ꯑꯣ
ꯑꯗꯨ ꯏꯌꯥꯝꯕꯗꯤ ꯒꯥꯔꯤ ꯂꯩꯕ꯭ꯔꯥ ꯀꯣ
ꯑ
ꯏꯌꯥꯝꯕꯒꯤ ꯒꯥꯔꯤ ꯂꯩꯕ꯭ꯔꯥꯕꯣ
ꯑꯩ ꯘꯔꯤꯁꯤꯦ ꯂꯩꯁꯤꯗꯤ ꯍꯣꯠꯅꯔꯤ ꯀꯟꯅ
ꯑꯣꯐ ꯂꯩꯔꯗꯤ ꯀꯔꯤ ꯂꯩꯒꯦ ꯈꯜꯂꯤꯒꯦ ꯇꯨ ꯍꯋ꯭ꯋꯤꯂꯔꯔ ꯒꯥꯔꯤ ꯆꯥꯎꯕ꯭ꯔꯥ
ꯑꯍꯥꯟꯕ ꯇꯨ ꯍ꯭ꯋꯤꯂꯔ ꯑꯣꯏꯅ ꯂꯧꯒꯦꯗ
ꯑꯣꯀꯦ
ꯐꯣꯔꯁꯦ ꯍꯧꯖꯤꯛꯁꯦ ꯑꯗꯨꯝ ꯗꯔꯀꯥꯔ ꯂꯩꯔꯤꯦꯅꯦ ꯌꯥꯝꯅ ꯃꯆꯥꯁꯦ ꯊꯧꯕ ꯇꯜꯂꯛꯈ꯭ꯔꯦꯕ ꯎꯝ ꯃꯆꯥꯁꯦ ꯑꯃꯨꯛ ꯃꯆꯥꯁꯦꯧ ꯊꯧꯕ ꯇꯜꯂꯛꯈ꯭ꯔꯦꯕ
ꯑꯣ
ꯃꯔꯛ ꯂꯝꯕꯤꯗ ꯁꯤꯠꯈ꯭ꯔꯕꯈꯩꯁꯦ
ꯑꯣꯐ ꯁꯣꯛꯄꯒꯨꯝꯕ ꯂꯩꯕ꯭ꯔꯣ
ꯁꯣꯛꯊꯣꯏꯅꯗꯤ ꯁꯣꯛꯇꯦ ꯑꯗꯨꯕꯨ ꯑꯗꯨꯝ ꯇꯟꯈ꯭ꯔꯕ ꯑꯗꯨꯒꯤ
ꯑꯣ
ꯂꯝꯕꯤꯗ ꯑꯃꯔꯛ ꯁꯤꯠꯂꯕꯗ ꯑꯁ ꯉꯥꯏꯍꯥꯛꯇꯗꯤ ꯉꯥꯎꯕꯗꯤꯅꯤ ꯐꯖꯅ
ꯑꯣ
ꯑꯗꯨꯗꯤ
ꯑꯗꯨ ꯑꯣꯏꯕꯒꯤ ꯑꯗꯨ ꯃꯇꯨꯡꯗꯒꯤꯗꯤ ꯒꯥꯔꯤ ꯃꯆꯥꯁꯦ ꯇꯜꯂꯛꯈ꯭ꯔꯦꯕ ꯃꯔꯤ ꯃꯔꯤ ꯑꯣꯏꯅ ꯄꯥꯝꯅꯛꯀ ꯍꯧꯖꯤꯛ ꯀꯥꯟꯗ
ꯃꯆꯥ ꯃꯔꯤꯗꯨꯅ ꯊꯧꯕ ꯂꯦꯝꯗꯤ ꯂꯦꯝꯒꯅꯤꯗ
ꯎꯝ ꯃꯆꯥꯅ ꯅꯨꯡꯉꯥꯏꯕ ꯉꯥꯛꯇ ꯀꯣ
ꯍꯣꯏ ꯄꯠ ꯄꯠ ꯆꯠꯂꯦꯕ
ꯎꯝ ꯐꯠ ꯐꯠ ꯆꯠꯄꯗꯣ ꯅꯨꯡꯉꯥꯏꯌꯦꯕꯣ ꯗꯨꯀꯥꯟ ꯆꯠꯄ ꯑꯣꯏꯔꯣ ꯀꯔꯤ ꯑꯣꯏꯔꯣꯀꯣ
ꯆꯥꯎꯕꯗꯅ ꯀꯣꯏꯕ ꯆꯠꯄꯒꯨꯝꯕꯀꯣ
ꯍꯣꯏ ꯂꯝꯕꯤ ꯈꯔ ꯁꯥꯡꯅ ꯆꯠꯄꯁꯤꯡꯅ
ꯍꯣꯏ ꯍꯣꯏ ꯂꯣꯡ ꯗ꯭ꯔꯥꯏꯚ ꯆꯠꯄꯒꯣ
ꯎꯝ
ꯑꯗꯨ ꯑꯣꯐ ꯅꯍꯥꯟꯗꯨ ꯑꯩꯗꯣ ꯕꯣꯜꯁꯨ ꯅꯥꯕꯅꯦꯕ
ꯑ
ꯁꯅꯥꯅꯕꯗ ꯅꯨꯄꯥ ꯍꯩꯇꯕ ꯑꯃꯒ ꯑꯩꯒꯤ
ꯊꯦꯡꯒꯥꯏꯅꯥꯔꯦ
ꯊꯤꯡꯒꯥꯏꯅꯕ ꯍꯣꯏ ꯑꯗꯨ ꯅꯨꯄꯥꯗꯣ ꯍꯩꯇꯕ ꯑꯗꯨꯒ ꯃꯥꯏ ꯅꯨꯄꯤꯁꯨ ꯂꯩꯕꯅꯦꯕ
ꯑ
ꯃꯥꯏ ꯅꯨꯄꯤ ꯂꯩꯕꯗꯨꯗ ꯃꯥꯏ ꯅꯨꯄꯤ ꯃꯃꯥꯡꯗ ꯍꯩꯕ ꯁꯥꯅꯤꯡꯈ꯭ꯔꯕ ꯃꯥꯜꯂꯦ ꯃꯥꯗꯣ
ꯎꯝ ꯎꯝ
ꯑꯗꯨꯒꯤ ꯑꯩꯒꯤ ꯀꯣꯛꯇ ꯆꯣꯡꯂꯛꯄ
ꯑꯁ
ꯀꯣꯛ ꯆꯣꯡꯉ ꯑꯩꯗꯤ ꯀꯣꯛ ꯀꯥꯏꯈ꯭ꯔꯦ
ꯑꯁ ꯕꯦꯔꯥꯅꯤ
ꯑꯗꯨꯒ ꯃꯥꯒꯤꯅ ꯃꯆꯤꯟꯗꯣ
ꯍꯥ ꯍꯥ
ꯃꯆꯤꯟ ꯃꯈꯥꯗꯨ
ꯑꯣ
ꯑꯗꯨꯗꯨ ꯁꯦꯒꯥꯏꯕ
ꯆꯤꯟꯕꯥꯟꯗꯣ
ꯍꯣꯏ ꯆꯤꯟꯕꯥꯥꯟ ꯃꯈꯥꯒꯤꯗꯨꯁꯨ
ꯑꯣ ꯑꯆꯥ
ꯀꯣꯏ ꯍꯧꯐꯝꯗꯨ
ꯎ
ꯑꯗꯨꯗ ꯁꯦꯒꯥꯏꯕ ꯑꯗꯨꯒ ꯃꯥꯗꯤ ꯁꯥꯎꯋꯦ ꯃꯥꯅ ꯂꯥꯜꯂꯒ
ꯑꯗꯨꯒ ꯑꯩꯗꯤ ꯁꯤꯗ ꯁꯤꯒꯦ ꯇꯧꯔꯦ ꯏ ꯂꯣꯏꯊꯣꯛꯑꯒ
ꯑꯣ
ꯑꯗꯨꯗ ꯏꯃꯥꯟꯅꯕ ꯑꯩꯈꯣꯏꯅ ꯒꯥꯔꯤ ꯃꯆꯥꯗ ꯆꯠꯂꯒ ꯔꯤꯝꯁ ꯆꯠꯂꯒ ꯏꯁꯇꯤꯆꯤꯡ ꯇꯧꯔꯒ ꯍꯜꯂꯛꯄꯅꯦꯕ
ꯎꯝ ꯄꯣꯜꯁꯦ ꯁꯅꯥꯅꯕꯍꯩꯗ꯭ꯔꯗꯤ ꯌꯥꯝ ꯁꯣꯛꯀꯦ ꯇꯧꯕꯅꯤꯅꯦ
ꯍꯣꯢ
ꯃꯤ ꯃꯔꯛꯇ ꯆꯦꯟꯕꯗꯀꯣ
ꯑꯩꯈꯣꯏꯒꯤꯗꯤ ꯆꯦꯟꯕꯗꯨ ꯅꯠꯇꯕ ꯂꯪꯕꯗꯣ ꯑꯣꯏꯕ
ꯑꯣ ꯑꯣ ꯕꯥꯁꯀꯦꯠꯕꯣꯜꯗꯨꯔꯣ
ꯑꯣ ꯍꯣꯏ ꯍꯣꯏ ꯑꯗꯨꯗꯣ
ꯑꯗꯨ ꯁꯦ ꯃꯤ ꯅꯛꯅꯕ ꯀꯩꯅꯣ ꯇꯧꯕꯅꯤꯅ ꯃꯨꯟꯅꯕꯅꯤꯅ ꯇꯧ ꯕꯣꯜꯗꯣ
ꯃꯥ ꯑꯗꯨꯗꯤ ꯈꯪꯗ꯭ꯔꯕꯒꯤ ꯆꯣꯡꯂꯛꯈ꯭ꯔꯕ ꯑꯩꯉꯣꯟꯗ
ꯑꯝ
ꯑꯗ ꯑꯩꯁꯨ ꯆꯣꯡꯕ ꯃꯈꯥꯗꯒꯤ ꯑꯩꯅꯗꯤ
ꯑꯁ ꯄꯔꯥꯅꯤ ꯑꯗꯨꯗꯤ
ꯃꯥꯒꯤ ꯏꯁꯀꯤꯟ ꯃꯥꯒꯤ ꯃꯎꯟꯗꯨ
ꯎ ꯁꯤꯀꯤꯖ
ꯍꯣꯏ ꯍꯣꯏ ꯑꯗꯨꯗꯣ
ꯎꯝ
ꯊꯣꯛꯄꯅꯦꯅꯦ ꯃꯥꯒꯤꯗꯤ
ꯑꯁ ꯕꯤꯔꯥꯅꯤꯅꯦ ꯌꯥꯝ ꯅꯥꯔꯝꯕꯅꯤꯅꯦ
ꯎꯝ ꯃꯥꯒꯤꯗꯤ ꯈꯪꯗ꯭ꯔꯦ ꯑꯩꯗꯤ ꯅꯣꯛ ꯅꯣꯛꯅ ꯝ ꯐꯣꯠ ꯄꯤꯈ꯭ꯔꯦ ꯀꯣꯛꯁꯨ
ꯑꯩꯗꯣ ꯑꯗꯨꯗꯨꯀꯥꯟꯗ ꯁꯝ ꯃꯆꯨ ꯁꯪꯕꯅꯦꯕ
ꯎꯝ
ꯑꯥ ꯀꯔꯤ ꯃꯆꯨ ꯍꯥꯏꯕꯥ ꯍꯩꯅꯧ ꯃꯆꯨꯗꯣ
ꯑꯣ ꯑꯣ ꯒꯣꯜ ꯀꯂꯔ ꯍꯥꯏꯇꯥꯔꯦꯅꯦ
ꯍꯣꯏ ꯍꯣꯏ ꯍꯣꯏ ꯍꯣꯏ ꯑꯗꯨ ꯁꯪꯕꯅꯦꯕ ꯑꯗꯨ ꯁꯪꯕꯒꯤ ꯏ ꯊꯣꯛꯄꯗꯨ ꯂꯣꯏ ꯎꯕ ꯑ
ꯃꯥꯅꯤ ꯃꯥꯅꯤ ꯑꯣꯏ ꯑꯣꯏꯒꯅꯤ
ꯍꯣꯏ
ꯌꯥꯝ ꯅꯥꯒꯅꯤꯉꯦ
ꯢꯌꯥꯝꯕ ꯇꯁꯤ ꯂꯛꯄꯨꯝꯁꯨꯝ ꯅꯪ ꯀꯔꯤ ꯀ꯭ꯔꯤ ꯇꯧꯔꯤꯒꯦ
ꯍꯧꯖꯤꯛꯕꯨꯗꯤ ꯀꯩꯁꯨ ꯇꯧꯔꯔꯣꯏ